ꯑ
ꯏꯗꯎꯅꯤꯅ
ꯎꯝ
ꯄ꯭ꯂꯦ
ꯆꯠꯇꯔꯔꯕꯣ
ꯎꯝ ꯆꯗ꯭ꯔꯤ
ꯎ
ꯅꯪꯗꯦ
ꯆꯥꯗ
ꯀꯩ ꯀꯩ ꯊꯦꯡꯉꯅꯦ
ꯆꯥꯛ ꯊꯣꯡꯕ ꯂꯣꯏꯗ꯭ꯔꯤ ꯀꯩꯅ ꯉ ꯊꯒꯦ
ꯌꯦꯟꯗꯒꯤ ꯇꯧꯕꯗꯨ ꯎꯝ ꯌꯦꯟ ꯃꯁꯛ ꯈꯪꯗꯕꯒꯤ ꯆꯕꯤꯤꯁ
ꯇꯧ ꯇꯉ
ꯌꯥꯏ ꯃꯅꯁꯦ
ꯎꯝ ꯌꯥꯅꯤ ꯑꯩꯖꯥꯡ ꯊꯨꯝꯖꯔ ꯅꯣꯏꯁꯦ
ꯃꯥ ꯐꯣꯡꯣꯡꯒꯦ ꯉ ꯁꯤꯗꯤ
ꯎꯝ ꯉꯥ ꯆꯥꯔꯒ ꯐꯦꯚ꯭ꯔꯥꯏꯠ ꯉꯥꯛꯇꯅꯤ ꯅꯣꯏꯁꯦ
ꯎꯝ ꯑꯗꯨ ꯑꯣꯏꯔꯦ ꯐꯦꯚꯣꯔꯥꯏꯠ ꯑꯣꯏꯅ ꯆꯥꯔꯦ ꯑꯩꯈꯣꯏꯗꯤ
ꯎꯝ ꯅꯪꯅ ꯀꯣꯜ ꯇꯧꯕ ꯌꯥꯗꯦ ꯍꯥꯏꯅꯤ ꯃꯤ ꯑꯇꯣꯞꯄ ꯅꯪ ꯕ꯭ꯂꯦꯛ ꯃꯦꯖꯤꯛ ꯄꯥꯏꯕ꯭ꯔꯣ
ꯎꯝ
ꯕ꯭ꯂꯥꯏꯛ ꯃꯦꯖꯤꯛꯀꯨꯝꯕ ꯄꯥꯏꯕ꯭ꯔꯣ ꯀꯣꯜ ꯇꯧꯕ ꯌꯥꯗꯕꯗ
ꯑꯥꯎ ꯃꯇꯥꯡ ꯃꯇ ꯇꯥꯡꯅ ꯁꯤꯖꯤꯟꯅꯕ
ꯈꯖꯦ ꯍꯧꯁꯦ ꯎꯝ
ꯎ꯭ꯔꯛ
ꯈꯪꯒꯝ ꯂꯥꯛꯀꯟ ꯇꯅꯤ
ꯈꯪꯕꯤꯌꯨ ꯍꯥ
ꯀꯩꯗꯧꯔꯝꯃꯤꯅꯣ
ꯀꯝ ꯇꯧꯗꯦ
ꯐꯔꯦ ꯐꯔꯦ ꯑ
ꯉꯁꯤ ꯀ ꯆ ꯀꯦ
ꯌꯨꯝꯖ ꯂꯩ
ꯀꯣꯏꯕ ꯆꯠꯄ ꯌꯥꯗ꯭ꯔꯣ
ꯎꯝ ꯑꯗꯦ ꯑꯗꯦ
ꯌꯥꯗꯦꯔ
ꯎꯝ
ꯀꯩ
ꯏꯠꯇꯅ ꯁꯠꯇ ꯌꯥꯗꯦ
ꯎꯝ
ꯅ ꯍꯗꯅꯅꯨꯡ ꯍꯥꯏꯥꯏꯕ
ꯑꯩꯅꯦ ꯃꯤ ꯌ ꯋꯥ ꯌꯥꯝ ꯏꯂ ꯇ
ꯅꯦ ꯃꯥꯟꯥꯟꯕ꯭ꯔꯣ
ꯐꯜ
ꯃꯥꯕꯗꯤ ꯀꯩꯅꯣ ꯑꯦ ꯑꯁꯦꯡꯕ ꯍꯥꯏꯕꯅꯤ ꯃꯥ
ꯌꯥꯝ ꯃꯥꯜ ꯌꯥꯝ ꯃꯥꯂ
ꯎꯝ
ꯃꯤꯗꯤ ꯃꯤ ꯃꯇꯨꯒꯤ ꯋꯥꯒ ꯌꯥꯝ ꯏꯟꯕꯖꯥꯅꯤꯍꯦ
ꯑ ꯏꯟꯪꯂ ꯀꯔꯤꯗꯕ ꯎꯝ
ꯎꯝ ꯎꯝ
ꯀꯏ
ꯀꯔꯤꯕ
ꯁꯕꯅꯕꯗꯗ ꯂꯩꯖꯦ ꯍꯥꯏꯕ
ꯅꯣꯡ ꯆꯨꯕ꯭ꯔꯣ ꯉꯁꯤ
ꯎꯝ ꯆ ꯎꯝ ꯍꯔꯥꯎꯔꯦ ꯅꯣꯡ ꯆꯨꯕꯅꯤꯅ
ꯔꯥꯎ ꯔꯃꯟ
ꯅꯪꯅ꯭ꯔ
ꯑꯣꯟꯅꯔ
ꯎꯝ ꯈꯨꯅꯥ ꯅꯪꯒꯤ ꯃꯈꯣꯟꯗꯣ ꯀꯩꯅꯣꯝꯃꯅ ꯇꯧ ꯇꯧꯕ
ꯀꯁꯤ
ꯎ ꯀꯅꯥ ꯀꯅꯥ ꯂꯩ ꯎꯝ
ꯀꯔꯤ ꯉꯥ ꯊꯣꯡꯒꯦ ꯍꯥꯏꯕ꯭ꯔꯣ
ꯃꯃꯤꯡꯒ ꯈꯪꯗꯦꯗ ꯃꯆꯥ ꯃꯆꯥꯅꯤ
ꯆꯝ ꯁꯥ ꯃꯅ ꯂꯩꯣꯏꯕꯤ
ꯝ ꯑꯗꯨꯗꯅ ꯍꯦꯅ ꯍꯥꯎꯗ
ꯎꯝ ꯍꯔ ꯀ ꯏ ꯑꯗꯨꯅ
ꯂꯥꯛ
ꯀꯅꯥ ꯀꯅꯥ ꯂꯩꯒꯦ
ꯏꯆꯦꯅꯤꯒ
ꯅꯆꯦ
ꯎ
ꯅꯣꯏ ꯃꯥ ꯑꯅꯤꯒ
ꯏꯆꯂꯤꯁꯨ ꯍꯥꯏꯏ ꯌꯥ ꯇ ꯃꯅꯤ ꯆꯞ ꯃꯅꯦ
ꯎꯝ ꯃꯅꯥ ꯔꯁꯨ ꯏꯗꯦ ꯃꯅꯦꯗꯤ ꯋꯥꯂꯗ
ꯎꯝ ꯎꯝ
ꯀꯩ ꯃꯔ ꯈꯠ ꯍꯥꯏꯒ ꯎꯝ
ꯀꯗ
ꯀꯅꯥ ꯀꯅꯥ ꯂꯩꯔꯤꯅꯣ ꯍꯥꯏ
ꯀꯤꯆꯟ ꯃꯗꯤ ꯆꯅꯂꯦ
ꯍ
ꯏꯄꯥꯗ꯭ꯔ ꯏꯅꯥꯎꯂꯄꯤꯎꯂꯄꯥ ꯄ꯭ꯔꯣꯖꯦꯛꯦꯛ ꯁ
ꯌꯥꯏ
ꯎꯁꯥ ꯁꯥꯕꯔꯣ ꯅꯣꯡ ꯆꯣꯅꯦ ꯑꯗꯨꯁꯥ ꯑꯩꯈꯣꯏꯁꯨ ꯑꯅꯤꯃꯛ ꯅꯨꯡꯁꯥꯁꯨ ꯈꯪꯁꯥ ꯁꯥꯔꯛꯑꯦ
ꯍꯗ ꯁꯅꯤꯃ
ꯎꯝ ꯐꯩꯅ ꯆꯥꯛꯇꯑꯦ ꯍꯟꯖꯥꯡꯅꯤ ꯂꯣꯏꯔꯕꯣ
ꯃꯔꯥꯡ ꯂꯩꯅꯦ ꯆꯥꯛ ꯂꯣꯏꯗꯔꯤ
ꯈꯔꯤ ꯆꯥ ꯈꯅ ꯊꯣꯡꯗ꯭ꯔꯣ
ꯃꯤꯁꯤꯗꯤ ꯍꯗ ꯍꯅ ꯊ
ꯄꯅꯤꯦ
ꯁꯤ ꯈꯠꯇꯅꯤ ꯑꯗꯨ
ꯝ ꯀꯅꯥ ꯊꯣꯡꯕ꯭ꯔꯣ
ꯑꯣ
ꯑꯖꯣꯏ
ꯎꯝ
ꯆꯂꯣ ꯍ ꯑꯗꯨꯅ ꯑꯗꯨꯗꯤ
ꯎꯝ
ꯄꯁꯤꯅ ꯑꯣ
ꯑꯣꯝ
ꯅꯣꯡ ꯃꯒꯕꯗꯤ ꯍꯅ ꯁꯤ
ꯅꯣꯡꯃꯗ ꯉꯥꯏꯌꯣ ꯈꯥꯡꯕꯗ ꯀꯜꯂꯨ
ꯅ ꯃꯨ ꯏ ꯆꯔꯨ ꯍꯥꯏꯕꯅꯦ
ꯊꯤꯜꯂꯛꯀꯦ ꯍꯥꯏꯔꯗꯤ ꯉꯥ ꯃꯔꯨꯝ ꯍꯜꯂꯒ ꯄꯨꯔꯛꯀꯗꯕ ꯑꯗꯨ ꯅꯠꯇꯦ ꯆꯥꯔ ꯍ
ꯅꯟꯁꯨ ꯍꯦꯃꯟ
ꯀꯗꯤ ꯍ ꯆꯍꯟꯅꯤꯡ ꯄꯤꯖꯅꯤꯡꯉꯗꯤ ꯍꯥꯏꯕ ꯄꯤꯖꯅꯤꯡꯉꯗꯤ ꯀꯩꯝ ꯀꯥꯏꯗꯦ
ꯑꯣ
ꯄꯤꯕꯨ ꯄꯤꯖꯅꯤꯡꯉꯤꯗꯤ ꯑꯗꯨꯃꯥꯏꯅ ꯄꯨꯔꯛꯑꯣ ꯍꯥꯏꯕ ꯄꯤꯖꯅꯤꯡꯉꯗꯤ ꯇꯑꯦ
ꯎꯝ ꯅꯣꯡꯃ ꯁꯔꯨ ꯌꯥꯎꯗꯕ ꯍꯖꯣꯡ ꯊꯤꯜꯂꯛꯀꯦ ꯑꯗꯨꯗꯤ
ꯎꯝ ꯆꯣ ꯉꯔꯗꯦ ꯎ ꯅꯣꯏ ꯀꯩꯗꯧ ꯂꯩꯒꯦ ꯑꯃ
ꯄꯁ ꯇꯧꯗ ꯑꯗꯨ ꯂꯩ
ꯎꯝ ꯏꯗꯣꯂ ꯏꯕ
ꯅꯅꯤ ꯅꯩꯅ
ꯎꯝ
ꯅꯪꯉꯣꯟꯗꯛ ꯀꯣ ꯇꯧꯕꯁꯤ ꯁꯤ ꯃꯤ ꯑꯇꯣꯞꯄꯅ ꯇꯧꯕꯗꯣ ꯆꯠꯇꯦ ꯍꯥꯏꯅꯦ ꯑꯗ ꯑꯩꯅ ꯑꯃꯨꯛ ꯇꯧꯕ ꯇ꯭ꯔꯥꯏ ꯇꯧꯕꯅꯦꯕ ꯆꯠꯂ
ꯅꯪ ꯅꯧ ꯅ ꯃꯅꯤꯗꯨꯗꯤ
ꯎꯝ ꯇꯩꯅꯧ ꯇꯩꯅꯣ
ꯆꯨꯝꯗ꯭ꯔ
ꯅꯂꯦ ꯑꯗꯨ ꯍꯥꯏ
ꯍꯟꯅ ꯌꯥꯔꯤꯁꯤꯗꯤ ꯅꯪꯅ ꯑꯣꯏꯔꯝꯃꯅꯦꯕ
ꯑꯩꯅꯔꯣ ꯑꯗꯨꯕ
ꯑꯝ ꯊꯅꯤ ꯅ ꯃꯗꯤ ꯍꯩꯗꯨꯗꯤ
ꯄꯥꯏꯗꯀꯣ ꯑꯦ ꯑꯗꯨꯁ ꯂꯅꯥꯞꯆꯗꯨ ꯑꯉꯥꯡ ꯎ ꯑꯥ ꯈꯋꯥꯡꯅꯍꯦ ꯑ ꯉꯔꯥꯡꯗꯣ ꯀꯩꯒꯤꯅꯣ ꯈꯪꯗꯦ ꯔꯨꯝ ꯆꯪꯉꯒ ꯐꯣꯟꯗꯨ ꯐꯤꯂꯣꯗ ꯊꯝꯃꯦ ꯑꯗꯩꯗꯤ ꯑꯩꯅ ꯄꯨ ꯂꯣꯡꯕꯅꯤꯒ ꯇꯨꯝꯉꯦ ꯑꯗꯨꯝ ꯇꯨꯝꯈ꯭ꯔꯦ
ꯐꯣꯟ ꯄꯥꯏꯗꯦ ꯉꯅ
ꯎꯝ ꯑꯦꯗꯕꯕ
ꯎꯝ
ꯀꯩꯗꯧꯉꯩ ꯑꯗꯨꯨꯝ ꯆꯠꯈ꯭ꯔꯣ
ꯍ
ꯑꯩꯒꯤ
ꯆꯅꯤꯗꯣꯏ
ꯀꯩꯅꯅ ꯑꯦꯛꯖꯝ
ꯎ
ꯍꯌꯦ ꯑꯩ ꯍꯥꯏꯗꯥꯅꯤ
ꯑ
ꯑꯣꯍ ꯉꯔꯒꯅ
ꯏꯍꯕ
ꯑꯦꯛꯖꯥꯝ ꯍꯌꯦꯡ ꯍꯪꯆꯤꯁꯨ ꯂꯩ ꯍꯥꯏꯗꯣꯏꯅꯦ
ꯎꯝ ꯍꯌꯦꯡ ꯍꯥꯡꯆꯤꯠꯁꯨ ꯑꯦꯛꯖꯥꯝ ꯂꯩ ꯍꯥꯏꯗꯥꯏꯅꯦ ꯅꯪ
ꯑꯣꯏꯔꯃꯅꯤ꯫
ꯑꯣꯏꯔꯝꯒꯅꯤꯌꯦ ꯅꯪ ꯊꯥꯕ ꯅꯪ ꯈꯪꯗꯗꯤ ꯀꯅꯥ ꯈꯪꯗꯣꯔꯤꯒꯦ
ꯃꯄꯨꯅ ꯇꯝꯃꯩ
ꯄꯦꯜꯂꯤ
ꯑꯦꯛꯖꯥꯝ ꯃꯄꯨ ꯅꯠꯇꯦ ꯑꯩ
ꯐꯩ-ꯐꯩ ꯃꯆꯥꯅꯨꯄꯤꯔꯣ ꯑꯗꯨꯗꯤ
ꯃꯆꯥꯅꯨꯄꯤꯅꯦ
ꯎꯝ ꯅꯪꯕꯨ ꯅꯋꯥ ꯂꯥꯛꯑꯣꯏ ꯍꯥꯏꯗꯥꯏꯅꯦ
ꯍꯨꯡ
ꯅꯣꯏꯃꯥ ꯂꯥꯛꯑꯣꯏ ꯍꯥꯏꯗꯥꯏꯅꯦ
ꯑꯩꯈꯣꯏꯃꯥ
ꯎꯝ
ꯍꯥꯏꯗꯤ
ꯁꯤꯒꯤ ꯀꯣꯛꯇ ꯁꯤꯗ ꯀꯃꯥꯏꯅ ꯐꯣꯟ ꯇꯧꯔꯤꯅꯣ ꯈꯪꯗꯦ ꯑꯩ ꯉꯛꯑꯦ꯫ ꯀꯔꯤꯗ
ꯑꯁꯁ
ꯅꯣꯏ ꯃꯥꯗꯣ
ꯎꯝ
ꯂꯥꯛꯑꯣꯏ ꯍꯥꯏꯗꯥꯏꯅꯦ ꯍꯥꯏꯕ꯫
ꯈꯪꯗꯦ
ꯎꯝ ꯌꯥꯔꯦ ꯅꯪ ꯑꯩꯒ ꯋꯥꯔꯤ ꯁꯥꯕ ꯅꯪ ꯒ꯭ꯌꯥꯟ ꯇꯥꯔꯔꯣꯏ꯫
ꯑꯦꯑꯦ
ꯉꯥꯎꯔꯅꯤ ꯅꯪ
ꯀꯩꯗꯧꯔꯤꯒꯦ꯫
ꯂꯦꯞꯄꯤ꯫
ꯀꯩꯅꯤ ꯑꯩ ꯅꯤꯡꯁꯤꯡꯕꯔꯣ꯫
ꯅꯤꯡꯁꯤꯡꯉꯦ꯫
ꯅꯤꯁꯤꯡꯕ ꯩ ꯂꯦꯄꯤꯔꯣ ꯑꯩ ꯂꯥꯛꯄꯒ ꯃꯥꯟꯕ꯭ꯔꯣ꯫ ꯑꯩ ꯂꯥꯛꯇꯧꯕꯒ ꯃꯥꯟꯕ꯭ꯔꯣꯕ꯫
ꯅꯪ ꯂꯥꯛꯀꯗ꯭ꯔꯥ
ꯌꯦꯡꯉꯕ
ꯑꯗꯨ ꯂꯥꯛꯁꯨ ꯂꯥꯛꯇꯦ꯫
ꯃꯪꯂꯥꯟꯗ ꯂꯥꯛꯀꯦ꯫
ꯍꯨꯝ
ꯑꯁꯦꯡꯕꯗꯤ ꯃꯪꯂꯥꯟ ꯃꯪꯂꯥꯟꯗ ꯂꯥꯛꯇ꯭ꯔꯗꯤ ꯃꯪꯗ ꯂꯥꯛꯀꯦ꯫
ꯎꯝ ꯌꯥꯔꯦꯕ ꯇꯥꯔꯦ꯫
ꯎꯝ ꯉꯥꯏꯔꯝꯃꯣ ꯈꯧꯔꯥꯡꯅ꯫
ꯉꯥꯏꯔꯝꯒꯦ꯫